ꯍꯜꯂꯣ ꯅꯪ ꯚꯣꯏꯁ ꯊꯥꯔꯛꯄꯗꯣ ꯁꯨꯛꯇꯥ ꯇꯥꯗꯦ
ꯑꯗꯨꯅꯦ ꯑꯩꯒꯤ ꯃꯣꯔꯅꯤꯡꯅꯤꯁꯨ ꯑꯗꯨꯝ ꯃꯥꯏ ꯇꯧꯋꯦ
ꯗꯦꯌꫭꯒꯤꯁꯨ ꯑ ꯉꯔꯥꯡ ꯗꯦꯌꫭꯁꯨ ꯑꯩ ꯑꯩꯉꯣꯟꯗ ꯊꯥꯔꯛꯄꯗꯣ ꯑꯩ ꯇꯥꯗꯦ꯫
ꯑꯣ
ꯑꯗꯨꯒ ꯁꯤ ꯍꯧꯖꯤꯛ ꯔꯤꯡ ꯆꯠꯄꯁꯦ ꯌꯥꯕꯒꯤꯅꯤꯀꯣ ꯌꯥꯗ꯭ꯔꯗꯤ ꯔꯤꯡ ꯆꯠꯂꯣꯏꯀꯣ
ꯈꯪꯗꯦ ꯑꯗꯨ ꯑꯣꯏꯔꯁꯨ ꯑꯃꯗꯤ ꯔꯤꯖꯦꯛ ꯆꯠꯈ꯭ꯔꯦꯅ ꯑꯗꯨꯒꯤ ꯌꯥꯒꯅꯤ ꯈꯜꯂꯦ ꯑꯩꯁꯨ
ꯍꯣꯏ ꯔꯤꯖꯦꯛ ꯆꯠꯂꯁꯨ ꯑꯗꯨꯝ ꯋꯥꯟ ꯍꯥꯏꯅ ꯊꯣꯛꯑꯦꯕ
ꯎꯝ ꯍꯣꯏ ꯑꯗꯨ ꯃꯥꯏꯅ ꯊꯣꯛꯄꯅꯦ
ꯑꯗꯣ ꯁꯤ ꯂꯣꯏꯔꯗꯤ ꯑꯩꯅ ꯑꯃꯨꯛ ꯇꯧꯕ ꯌꯥꯗ꯭ꯔꯦꯀꯣ
ꯍꯣꯏ ꯃꯤ ꯍꯌꯦꯡ ꯍꯌꯦꯡ ꯑꯃꯨꯛ ꯇꯧꯔꯛꯑꯣ ꯑꯩꯉꯣꯟꯗ
ꯍꯌꯦꯡ ꯍꯌꯦꯡꯗꯤ ꯑꯩ ꯇꯧꯕ ꯌꯥꯏꯀꯣ
ꯍꯌꯦꯡꯗꯤ ꯇꯧꯕ ꯌꯥꯏ ꯍꯣꯏ
ꯑꯗꯨꯒ ꯃꯤ ꯑꯇꯣꯞ ꯃꯤ ꯑꯇꯣꯞꯄꯅ ꯑꯩꯉꯣꯟꯗ ꯇꯧꯔꯛꯄ ꯌꯥꯕ꯭ꯔꯥ
ꯌꯥꯏꯑꯦ ꯌꯥꯏꯑꯦ ꯌꯥꯗ꯭ꯔꯗꯤ ꯌꯥꯏꯑꯦ ꯍꯣꯏ ꯅꯪ ꯑꯩꯠ ꯇꯤꯟ ꯇꯥꯏꯝꯁ ꯀꯣꯜ ꯇꯧꯕ ꯌꯥꯏꯑꯦ ꯍꯣꯏ ꯑꯈꯣꯏ ꯏꯃꯥꯟꯅꯕꯤ ꯈꯣꯏ ꯏꯆꯦꯒ ꯂꯩꯃꯤꯟꯅꯕ ꯅꯨ ꯅꯨꯄꯤꯗꯨ ꯀꯣꯜ ꯇꯧꯔꯣ ꯁꯤ ꯂꯣꯏꯔꯒ ꯀꯣꯜ ꯇꯧꯔꯛꯑꯣ ꯍꯥꯏꯌꯣ ꯍꯥꯏꯕꯤꯌꯣꯅ ꯍꯥꯏꯕꯅꯦ ꯑꯩꯉꯣꯟꯗ
ꯑꯣ ꯑꯣ
ꯑꯩꯈꯣꯏ ꯏꯃꯥꯟꯅꯕꯤ ꯅꯣꯏ ꯂꯥꯏꯃꯤꯟꯅꯕꯗꯣ ꯅꯍꯥꯟ
ꯍꯣꯏ ꯍꯣꯏ ꯍꯣꯏ ꯈꯪꯉꯦ ꯃꯥꯗꯤ ꯇꯧꯔꯛ ꯇꯧꯗ꯭ꯔꯤꯕꯣ ꯍꯧꯗ꯭ꯔꯤꯕꯣ ꯉꯁꯤꯒꯤ
ꯂꯣꯏꯈ꯭ꯔꯦ ꯃꯥꯒꯤꯗꯤ ꯑꯗꯨꯏꯒꯤꯅꯦ ꯅꯪ ꯀꯣꯜ ꯇꯧꯔꯛꯑꯣꯕ ꯍꯥꯏꯕꯅꯦ ꯃꯥꯕꯨ
ꯑꯗꯣ ꯑꯩ ꯑꯩꯁꯨ ꯁꯤ ꯂꯣꯏꯔꯗꯤ ꯂꯣꯏꯔꯅꯤꯅ
ꯑꯁ ꯀꯣꯜ ꯇꯧꯕ ꯌꯥꯏꯑꯕ ꯑꯩꯠꯇꯤꯟ ꯇꯥꯏꯝꯁ ꯅꯨꯃꯤꯠꯇ
ꯑꯣ ꯎꯝ ꯎꯏ ꯃꯥꯁꯦ ꯎꯏ ꯑꯗꯨꯗꯤ ꯅꯪꯗꯤ
ꯑꯈꯣꯏꯗꯤ ꯂꯣꯏꯔꯦ ꯑꯈꯣꯏ ꯑꯈꯣꯏ ꯑꯅꯤꯗꯤ ꯀꯣꯜ ꯇꯧꯕ ꯌꯥꯗ꯭ꯔꯦꯕ ꯅꯪꯗꯤ ꯇꯥꯎꯕ ꯌꯥꯏꯑꯕ ꯑꯈꯣꯏꯗ
ꯑꯣ ꯀꯔꯤꯒꯤꯔ ꯑꯩ ꯑꯩꯁꯤꯒꯤꯁꯨ ꯇꯦꯛꯁ ꯂꯣꯏꯒꯗꯧꯔꯦꯅ
ꯅꯠꯇꯦ ꯑꯗꯨꯝ ꯄꯤꯈ꯭ꯔꯅꯤ ꯅꯪꯒꯤꯗꯤ
ꯀꯔꯤꯔꯥ
ꯅꯪꯁꯨ ꯈꯪꯒꯅꯤꯗ
ꯑꯗꯣ ꯑꯩ ꯑꯩ ꯍꯧꯖꯤꯛ ꯇꯧꯕꯁꯦ ꯁꯤꯁꯦ ꯐꯤꯐꯅꯤꯕ ꯃꯉꯥꯔꯛ ꯁꯨꯔꯅꯤꯕ ꯑꯗꯨ ꯑꯣꯏꯔꯁꯨ ꯑꯃꯨꯛ ꯇꯧꯕ ꯌꯥꯏ ꯑꯣ ꯑꯣ ꯑꯣ
ꯑꯅꯧꯕ ꯑꯗꯨꯝ ꯄꯤꯒꯅꯤ ꯃꯉꯥ ꯃꯉꯥ ꯁꯨꯔꯗꯤ
ꯑꯣ ꯑꯗꯣ ꯍꯧꯖꯤꯛꯁꯦ ꯂꯣꯏꯔꯗꯤ ꯁꯃꯤꯠ ꯗꯟ ꯅꯝꯕ ꯌꯥꯕ꯭ꯔꯥ ꯅꯠꯇ꯭ꯔꯒ ꯍꯣꯔꯦꯟꯅ ꯑꯣ
ꯅꯝꯈ꯭ꯔꯣ ꯅꯝꯃꯒ ꯑꯅꯧꯕ ꯇꯥꯛꯁ ꯂꯧꯈ꯭ꯔꯣ ꯑꯗꯨꯒ ꯑꯈꯣꯏ ꯏꯃꯥꯟꯅꯕꯤ ꯑꯃꯗꯣ ꯀꯣꯜ ꯇꯧꯈ꯭ꯔꯣ
ꯑꯣ ꯑꯗꯣ ꯍꯌꯦꯡꯒꯤꯁꯨ ꯑꯗꯨꯝ ꯂꯩꯒꯅꯤꯀꯣ
ꯎꯝ ꯂꯩꯒꯅꯤ ꯑꯗꯣ ꯎꯝ ꯅꯪ ꯇꯧꯅꯤꯡꯗ꯭ꯔꯗꯤ ꯈꯔ ꯇꯧꯔꯒ ꯍꯌꯦꯡꯁꯨ ꯑꯗꯨꯝ ꯇꯧꯕ ꯌꯥꯏꯌꯦ ꯅꯦꯛꯁ ꯇ꯭ꯋꯤꯠꯇꯅ ꯌꯥꯒꯅꯤ ꯁꯤꯁꯦ
ꯎꯝ
ꯍꯌꯦꯡꯁꯨ ꯑꯃꯨꯛ ꯃꯔꯤꯔꯛꯒꯨꯝꯕ ꯑꯩꯉꯣꯟꯗ ꯀꯣꯜ ꯇꯧꯕ ꯌꯥꯏ
ꯎꯝ ꯑꯗꯨꯒ ꯑꯇꯣꯞꯄ ꯃꯤꯗꯁꯨ ꯃꯔꯤꯔꯛ ꯀꯨꯝꯕ
ꯅꯪꯅ ꯇꯧꯅꯤꯡꯕ ꯑꯗꯨꯝ ꯇꯧꯕ ꯌꯥꯏꯌꯦ ꯑꯃꯈꯛꯇ ꯇꯧꯔꯁꯨ ꯌꯥꯏꯌꯦ ꯅꯨꯃꯤꯠꯇ
ꯑꯗꯣ ꯇꯦꯛꯁ ꯊꯣꯛꯄꯗꯨꯗ ꯑꯩꯅ ꯒ꯭ꯌꯥꯟ ꯇꯥꯗꯕ
ꯑꯥ ꯅꯪ ꯒꯌ꯭ꯥꯟ ꯇꯥꯅꯤ ꯑꯃꯨꯛ ꯑꯁꯤ ꯂꯣꯏꯔꯀꯥꯟꯗ ꯊꯟꯗ ꯌꯥꯟ ꯇꯥꯈ꯭ꯔꯅꯤ ꯑꯩꯈꯣꯏꯗ ꯑꯩꯈꯣꯏ ꯍꯥꯏꯗ꯭ꯔꯁꯨ
ꯑꯈꯣꯏꯁꯨ ꯗꯨꯃꯥꯏꯟ ꯇꯥꯎꯕꯅꯦ ꯐꯥꯔꯁꯇꯗꯤ ꯑꯗꯨꯝ ꯒ꯭ꯌꯥꯟ ꯇꯥꯗꯦꯕ
ꯑ ꯑꯦꯠꯂꯤꯁ ꯃꯦꯛꯁꯤꯃꯝ ꯃꯤꯅꯤꯃꯝ ꯃꯔꯤ ꯇꯧꯑꯣ ꯃꯉꯥ ꯇꯧꯑꯣ ꯍꯥꯏꯕꯒꯤꯔꯥ ꯃꯣꯏꯅ
ꯅꯠꯇꯦꯗ
ꯇꯦꯛꯁ ꯄꯤꯕꯗꯣ
ꯃꯣꯏ ꯑꯁꯤꯃꯛ ꯇꯧꯑꯣ ꯑꯁꯤ ꯀꯌꯥꯠ ꯑ ꯅꯨꯃꯤꯠꯗ ꯑꯗꯨꯃꯥꯏꯅ ꯇꯧꯑꯣ ꯍꯥꯏꯕꯒꯤ ꯅꯠꯇꯦꯗ ꯑꯗꯨꯝ ꯃꯉꯥ ꯃꯉꯥ ꯍꯥꯟꯅ ꯄꯤꯕ ꯕꯅꯦ ꯃꯣꯏꯒꯤꯗꯣ ꯗꯦꯂꯤꯒꯤ ꯅꯠꯇꯦꯕ ꯑꯗꯣ ꯍꯣꯏ ꯅꯨꯃꯤꯠ ꯍꯞꯇꯥꯁꯨ ꯇꯧꯕ ꯌꯥꯏ ꯑꯃꯥꯗ ꯇꯧꯅꯤꯡꯗ꯭ꯔꯗꯤ ꯅꯨꯃꯤꯠꯇ ꯑꯃ ꯑꯃꯒꯨꯝꯕꯁꯨ ꯇꯥꯎꯕ ꯌꯥꯏꯌꯦ ꯁꯨꯇꯧ ꯇꯥꯎꯗ꯭ꯔꯁꯨ ꯌꯥꯏ ꯈꯣꯏ ꯍꯥꯟꯅ ꯄꯥꯏꯕ ꯃꯇꯝꯗ ꯑꯗꯨꯃꯥꯏꯟ ꯇꯧꯋꯦꯕꯀꯣ
ꯑꯣ ꯀꯨꯏꯔꯦꯗ ꯅꯣꯏꯗꯤ
ꯀꯨꯏꯗ꯭ꯔꯤꯌꯦꯗ ꯍꯞꯇꯥ ꯑꯅꯤ ꯑꯍꯨꯝ ꯈꯣꯏꯁꯨ
ꯕꯣꯝ ꯄꯩꯁꯥꯗꯤ
ꯑꯁ ꯑꯗꯨꯝ ꯑꯗꯨꯒꯤ ꯋꯥꯔꯤꯗꯨꯅ ꯂꯤꯅꯤꯡꯔꯦꯗ ꯀꯔ꯭ꯤꯔ꯭ꯥ
ꯑꯗꯨꯗꯤ ꯑꯇꯣꯞꯄ ꯋꯥꯔꯤ ꯂꯤꯔꯁꯦ
ꯎꯝ ꯗꯥꯏꯔꯦꯛ ꯑꯗꯨꯝ ꯆꯪꯕꯅꯦ ꯑꯩꯈꯣꯏ ꯂꯧꯊꯣꯛꯈꯇꯔ꯭ꯁꯨ
ꯑꯣ ꯑꯁ ꯑꯗꯨ ꯅꯪ ꯅꯪ ꯍꯥꯏꯈ꯭ꯔꯕꯣ ꯑꯗꯨ ꯅꯨꯄꯤꯗꯨꯗ ꯑꯩ ꯇꯧꯔꯛꯀꯅꯤ ꯍꯥꯏꯕꯗꯣ
ꯍꯣꯏ ꯍꯥꯏꯈ꯭ꯔꯦ ꯃꯥꯅꯁꯨ ꯍꯥꯏꯔꯛꯄꯅꯦ ꯑꯩꯉꯣꯟꯗ ꯏꯃꯥꯟꯅꯕꯤꯗꯣ ꯎꯝ ꯃꯥꯗꯣ ꯑꯩꯉꯣꯟꯗ ꯀꯣꯜ ꯇꯧꯔꯛꯀꯦ ꯍꯥꯏꯌꯦꯅ ꯑꯩ ꯍꯥꯏꯕ ꯃꯉꯣꯟꯗ ꯑꯗꯨ ꯑꯩꯉꯣꯟꯗꯁꯨ ꯇꯧꯔꯥꯛꯑꯣ ꯍꯥꯏꯌꯣꯅ ꯍꯥꯏꯌꯦ
ꯑꯣ
ꯑꯈꯣꯏꯗꯤ ꯇꯥꯎꯕ ꯌꯥꯗꯕꯅꯤꯅ
ꯍꯣꯏ
ꯑꯩꯈꯣꯏ ꯑꯅꯤ ꯑꯈꯣꯏ ꯑꯅꯤꯕꯨ ꯑꯗꯨꯝ ꯅꯨꯃꯤꯠ ꯑꯅꯤ ꯑꯍꯨꯝ ꯀꯣꯜ ꯇꯧꯔꯗꯤ ꯌꯥꯔꯦꯗ ꯅꯪꯒꯤꯗꯤ ꯃꯤꯉꯣꯟꯗ ꯇꯧꯗ꯭ꯔꯁꯨ
ꯑꯩꯈꯣꯏꯒꯤꯁꯨ ꯐꯥꯏꯌꯦꯅ ꯅꯪꯅ ꯀꯣꯜ ꯇꯧꯔꯛꯄꯗꯣ
ꯎꯝ ꯑꯗꯨꯗꯤ ꯑꯗꯣ ꯅꯕꯥꯅꯤ ꯉꯁꯤꯒꯤ ꯀꯌꯥꯔꯛ ꯇꯧꯈ꯭ꯔꯕ꯭ꯔꯣ
ꯇꯧꯗꯦ ꯑꯩ ꯈꯣꯏꯗꯤ
ꯑꯦ ꯑꯗꯨꯗꯤ ꯅꯕꯥꯅꯤ ꯑꯃꯨꯛ ꯇꯧꯕ ꯌꯥꯗꯕꯁꯦ ꯀꯔꯤꯒꯤꯔꯥ
ꯑꯩ ꯍꯥꯏꯕꯤꯒꯦ ꯊꯔꯇꯤ ꯈꯛ ꯇꯅꯦꯕ ꯀꯣꯜ ꯇꯥꯎꯕ ꯌꯥꯕꯁꯦ
ꯑꯥ ꯑꯥ
ꯔꯤꯁꯤꯞ ꯇꯧꯕꯗꯤ ꯑꯗꯨꯝ ꯑꯟꯂꯤꯃꯤꯇꯦꯠꯅꯦꯕ
ꯍꯣꯏ ꯍꯣꯏ
ꯑꯗꯨꯒꯤꯅꯦ
ꯑꯣ ꯑꯣ ꯀꯔꯤ ꯌꯦꯟꯖꯥꯡ ꯆꯥꯔꯤꯅꯣꯏꯗꯤ
ꯁꯦ ꯍꯥꯃꯦꯟ ꯑꯈꯥꯕ ꯁꯥꯡꯕꯗꯣ
ꯍꯣꯏ ꯍꯣꯏ ꯈꯪꯉꯦ
ꯑꯗꯨꯒ ꯃꯆꯤꯌꯥꯡ ꯈꯔ ꯍꯥꯞꯄꯒ ꯆꯥꯏꯑ ꯊꯥꯡꯖꯤꯡ ꯃꯦꯠꯂꯒ
ꯑ ꯑꯣ ꯍꯥꯎꯅꯤꯅ ꯑꯗꯨꯗꯤ ꯑꯣ ꯎꯝ ꯎꯝ
ꯅꯣꯏꯗꯤ ꯀ꯭ꯔꯤ ꯑꯦꯟꯁꯪ ꯆꯥꯔꯦ꯫
ꯑꯩꯈꯣꯏꯁꯦ ꯅꯨꯡꯗꯥꯡꯒꯤ ꯌꯦꯟꯁꯥ ꯑꯗꯨꯒ ꯅꯨꯡ ꯗꯥꯡꯒꯤ ꯉꯥ ꯇꯥꯎꯕꯁꯨ ꯈꯔ ꯂꯩꯕ ꯑꯗꯨꯒ ꯉꯁꯤꯅ ꯃꯅꯥ ꯑꯃ ꯑꯩ ꯃꯃꯤꯡ ꯈꯪꯗꯦ
ꯎꯝ
ꯆꯝꯊꯣꯡꯅꯦ ꯑꯗꯨ ꯆꯥꯏꯌꯦ
ꯎꯝ
ꯑꯗꯨꯒ ꯎꯝ ꯍꯋꯥꯏꯖꯥꯔꯒꯤ ꯆꯠꯅꯤ
ꯉꯥꯏꯌꯣ ꯅꯪ ꯃꯔꯨꯞ ꯁꯥꯟꯅꯕꯗꯣ ꯀꯔꯝ ꯀꯥꯟꯗ ꯂꯥꯎꯅꯤ
ꯑꯩꯁꯦ ꯅꯦꯛꯁ ꯌꯥꯔꯒꯤ ꯑꯦꯛꯁꯇꯦꯟ ꯇꯧꯈ꯭ꯔꯦ ꯍꯥꯏꯗꯤ ꯑꯩꯗꯣ ꯂꯥꯁ ꯑꯌꯥꯔ ꯑꯗꯣ ꯋꯥꯟ ꯊꯥꯎꯖꯟ ꯁꯥꯟꯅꯕꯅꯤꯅ ꯑꯗꯣ ꯍꯟꯗꯛꯁꯦ ꯇꯨ ꯊꯥꯎꯖꯟꯅꯤꯕ
ꯎꯝ
ꯑꯗꯣ ꯑꯩ ꯃꯄꯥꯟ ꯊꯣꯛꯇ꯭ꯔꯤꯉꯩ ꯃꯇꯝ ꯃꯄꯥꯟ
ꯊꯥꯔꯇꯤ ꯍꯦꯟꯅ ꯂꯧꯒꯅꯤꯅ ꯅꯪ
ꯍꯣꯏ
ꯎꯝ ꯑꯗꯣ ꯅꯪ ꯅꯪꯒꯤ ꯅꯪꯒꯤ ꯄꯩꯁꯥꯗꯣ ꯃꯔꯨꯞꯇꯣ ꯅꯪꯒꯤ ꯈꯨꯠꯇ ꯂꯥꯏꯔꯗꯤ ꯑꯩꯉꯣꯟꯗ ꯄꯤꯌꯣ ꯍꯥꯏꯒꯦ ꯇꯧꯕꯅꯤꯗ
ꯂꯩꯇꯦꯍꯦ
ꯎꯝ ꯏꯟꯇ꯭ꯔꯦꯁꯀꯤ ꯏꯕꯥꯗꯣ ꯄꯩꯁꯥ ꯅꯣꯏ ꯃꯔꯨꯞꯒꯨꯝꯕ ꯅꯣꯏ ꯅꯃꯥꯟꯅꯕꯤꯁꯤꯡ ꯃꯔꯨꯞꯒꯨꯝꯕ ꯁꯥꯟꯅꯔꯗꯤ ꯏꯟꯇꯔꯦꯁ ꯄꯤꯅꯤꯡꯉꯗꯤ ꯑꯩꯉꯣꯟꯗ ꯄꯤꯌꯣ ꯍꯥꯏꯌꯣꯅ
ꯑꯣ ꯑꯣ ꯀꯌꯥ ꯂꯧꯅꯤꯡꯉꯦ ꯍꯥꯏꯕ꯭ꯔꯥ ꯃ
ꯈꯪꯗꯦꯗ
ꯍꯥꯏꯕꯤꯕ ꯌꯥꯏꯌꯦ ꯑ ꯖꯤꯅꯥ ꯃꯃꯥꯅꯦꯕ
ꯑꯣ
ꯐꯏꯕꯗꯣ ꯄꯩꯁꯥ
ꯑꯣ ꯑꯩ ꯏꯃꯥꯗ ꯑꯃꯨꯛ ꯈꯥꯡꯔꯒ
ꯏꯟꯇꯔꯦꯁꯀꯤ ꯍꯥꯏꯗꯤ ꯏꯟꯇꯔꯦꯁꯇꯣ ꯀꯌꯥ ꯀꯌꯥ
ꯎꯝ ꯅꯣꯏꯅ ꯀꯌꯥꯒꯨꯝꯕ ꯄꯤꯕ꯭ꯔꯥ ꯍꯥꯏꯗꯣ ꯍꯥꯟꯅ ꯀꯣꯟꯐꯥꯔꯝ ꯇꯥꯎꯋꯣ ꯎꯝ
ꯎꯝ
ꯑꯩꯈꯣꯏ ꯍꯟꯗꯛꯁꯦ ꯈꯨꯟꯗ ꯗꯨꯀꯥꯟ ꯁꯦ ꯃꯤ ꯂꯥꯛꯇꯦ ꯍꯥꯏꯌꯦ ꯑꯗꯨꯒꯤ ꯃꯇꯝ ꯃꯇꯝ ꯅꯠꯇꯕꯅꯤꯅ ꯍꯟꯗꯛꯇꯤ
ꯁꯦꯞꯇꯦꯝꯕꯔ ꯑꯣꯛꯇꯣꯕꯔ ꯊꯣꯛꯈ꯭ꯔꯗꯤ ꯃꯤ ꯀꯁꯇꯃꯔ ꯂꯥꯛꯄ ꯍꯧꯈ꯭ꯔꯅꯤ ꯐꯦꯕꯋꯥꯔꯤ ꯐꯥꯎꯗꯤ ꯈ꯭ꯔꯤꯁꯃꯥꯁꯀꯤ ꯃꯇꯝ ꯑꯣꯏꯕꯅꯤꯅ ꯋꯦꯗꯤꯡ ꯁꯤꯖꯟ ꯑꯣꯏꯕꯅꯤꯅ ꯃꯤ ꯑꯗꯨꯝ ꯂꯥꯛꯒꯅꯤꯕ ꯅꯠꯇ꯭ꯔꯗꯤ ꯑꯁ ꯀꯥꯁꯇꯥꯔꯃꯥꯔ ꯂꯩꯇꯦ ꯍꯥꯏꯌꯦ
ꯑꯦ ꯃꯥꯁꯦ ꯀꯔꯤꯒꯤ ꯗꯨꯀꯥꯟꯗ ꯐꯤꯔꯣꯟꯒꯤꯗꯨꯔꯥ ꯑꯣ ꯑꯣ ꯑꯗꯨꯅ ꯑꯩꯁꯨ ꯒꯥꯎꯟ ꯑꯃꯗꯤ ꯌꯥꯝ ꯇꯨꯅꯤꯡꯉꯦ ꯃꯥ ꯁ꯭ꯋꯥꯏ ꯅꯛꯄꯗ ꯂꯩꯔꯗꯤ ꯇꯨꯍꯟꯕ ꯌꯥꯕ
ꯑꯁꯤ ꯇꯥꯔꯨꯡꯗ ꯈꯧꯕꯨꯝꯒꯤ ꯅꯨꯄꯤ ꯑꯃ ꯇꯨꯋꯦꯅ ꯑꯗꯨ ꯑꯣꯏꯔꯁꯨ ꯇꯨꯕ ꯌꯥꯏꯌꯦꯅ ꯀ꯭ꯂꯥꯁꯇ ꯄꯤꯔꯒ ꯍꯥꯏꯕ ꯃꯥꯜꯂꯦ ꯆꯨꯡ ꯈꯣꯏꯁꯨ ꯌꯥꯝ ꯐꯖꯅ ꯇꯨꯈ꯭ꯔꯦꯅ
ꯍꯣꯏ ꯑꯗꯨꯕꯨ ꯇꯥꯡꯒꯗꯕ ꯃꯥꯟꯕ
ꯈꯔꯗꯤ ꯇꯥꯡꯗꯤ ꯇꯥꯡꯕ ꯃꯥꯜꯂꯦ ꯍꯣꯏ ꯐꯖꯅ ꯇꯨꯔꯗꯤꯀꯣ
ꯍꯣꯏ ꯑꯗꯨꯗꯒꯤ ꯍꯥꯏꯗꯤ ꯑꯩꯈꯣꯏꯗꯤ ꯁꯤꯒꯨꯝꯕ ꯒ꯭ꯔꯥꯎꯟꯗꯣ ꯑꯃꯔꯛ ꯍꯥꯞꯄ ꯈꯔꯗꯤ ꯑꯅꯤꯔꯛ ꯁꯨꯅꯗꯤ ꯍꯥꯞ ꯍꯥꯞꯅꯤꯡꯗꯦꯅ
ꯍꯣꯏ ꯑꯗꯨꯒꯤꯅꯦ ꯑꯗꯨꯒꯨꯝꯕ ꯗ꯭ꯔꯦꯁꯇꯣ ꯄꯥꯝꯗꯕꯗꯣ ꯑꯩ
ꯑꯣ ꯑꯗꯨꯒꯤ ꯁꯔꯨꯛꯄꯨꯗꯤ ꯁꯦꯀꯦꯟ ꯍꯦꯟꯒꯨꯝꯕꯗꯁꯨ ꯌꯥꯝ ꯂꯩꯌꯦꯅ ꯄ꯭ꯔꯣꯝ ꯗ꯭ꯔꯦꯁ ꯑꯗꯨꯗ ꯑꯣꯟꯂꯥꯏꯟꯗꯒꯨꯝꯕ ꯀꯣ ꯍꯧꯖꯤꯛ ꯇꯣ ꯁꯕꯅꯥꯎ ꯕ ꯌꯥꯝꯅ ꯑꯗꯨꯗ
ꯑꯣꯐ ꯄꯤꯡ ꯈ꯭ꯣꯏꯗ ꯆꯠꯂꯣꯗ
ꯐꯤꯔꯣꯜ ꯐꯤꯔꯣꯜ ꯌꯣꯟꯕ ꯑꯦꯞ
ꯂꯤꯁꯤꯡ ꯑꯃ ꯈꯔ ꯍꯦꯜꯂꯗꯤ ꯌꯥꯝ ꯐꯖ ꯐꯖꯕ ꯂꯩꯑꯦ ꯑꯣꯐ ꯄꯤꯡ ꯍꯣꯏꯗꯁꯨ ꯑꯁꯤ ꯑꯩꯈꯣꯏꯅ ꯐꯤ ꯐꯤꯗꯣ ꯂꯥꯎꯔꯒ ꯇꯨꯔꯗꯤ ꯂꯤꯁꯤꯡ ꯑꯅꯤꯒꯨꯝꯕꯗꯤ ꯆꯪꯈ꯭ꯔꯅꯦꯕ ꯐꯤꯗꯣ ꯐꯖꯕ ꯄꯥꯝꯅꯗꯤ ꯐꯤꯒꯤꯗꯣ ꯃꯤꯇꯔꯗ ꯊ꯭ꯔꯤ ꯍꯟꯗ꯭ꯔꯦꯠ ꯐꯣꯔ ꯍꯟꯗ꯭ꯔꯦꯠ ꯑꯗꯨꯝ ꯄꯤꯌꯦꯅ ꯃꯤꯇꯔ ꯑꯍꯨꯝꯒꯨꯝꯕ ꯆꯪꯈ꯭ꯔꯗꯤ ꯇꯨꯕꯒꯤ ꯃꯃꯥꯟꯗꯣ ꯒꯥꯎꯟꯒꯨꯝꯕ ꯑꯣꯏꯔꯗꯤ ꯂꯤꯁꯤꯡ ꯑꯃ ꯍꯦꯟꯅ ꯂꯧꯕ ꯃꯥꯜꯂꯦ ꯑꯗꯨꯗꯤ ꯗꯥꯏꯔꯦꯛ ꯑꯣꯐ ꯄꯤꯡ ꯈꯣꯏꯗꯔ ꯑꯗꯨꯝ ꯐꯥꯔꯁ ꯍꯦꯟ ꯌꯣꯟꯕ ꯃꯐꯝ ꯌꯥꯝ ꯂꯩꯈ꯭ꯔꯦꯅ ꯍꯟꯗꯛ
ꯑꯗꯨ ꯑꯗꯨ ꯅꯪ ꯆꯠꯈ꯭ꯔꯕ꯭ꯔꯥ ꯑꯣꯐꯄꯦꯡꯗ
ꯆꯠꯇ꯭ꯔꯤꯗ ꯑꯩꯈꯣꯏ ꯏꯃꯥꯟꯅꯕꯤ ꯏꯃꯥꯟꯅꯕꯤ ꯂꯩꯃꯤꯟꯅꯕ ꯆꯠꯄꯗꯣ ꯋꯥꯟ ꯊꯥꯎꯖꯟꯗꯤ ꯂꯣꯏ ꯍꯦꯜꯂꯦ ꯍꯥꯏꯌꯦ ꯑꯗꯣ ꯑꯗꯨꯝ ꯑꯩꯈꯣꯏ ꯑꯦꯐꯣꯔꯠ ꯇꯧꯕ ꯌꯥꯕ ꯃꯥꯜꯂꯦꯗ
ꯋꯥꯟ ꯊꯥꯎꯖꯟ ꯇꯨ ꯊꯥꯎꯖꯟꯗꯤ ꯀꯥꯏꯗꯅꯣ ꯊ꯭ꯔꯤ ꯊꯥꯎꯖꯟ ꯐꯥꯎ ꯀꯣ ꯃꯦꯛꯁꯤꯃꯝ ꯊ꯭ꯔꯤ ꯊꯥꯎꯖꯟ ꯃꯤꯅꯤꯃꯝ ꯋꯥꯟ ꯊꯥꯎꯖꯟ ꯌꯥꯏꯅ ꯍꯟꯗꯛꯇꯤ ꯋꯥꯟ ꯊꯥꯎꯖꯟ ꯕꯤꯂꯣ ꯋꯥꯟ ꯊꯥꯎꯖꯟ ꯂꯩꯇ꯭ꯔꯦ ꯑ ꯑ